ꯍꯜꯂꯣ
ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯐꯝꯃꯤꯗ ꯏꯇꯥꯎ ꯅꯪꯗꯤ
ꯐꯝꯃꯤꯌꯦꯗ ꯑꯩꯁꯨ ꯑꯗꯨꯝ
ꯋꯦꯗꯔꯁꯤꯕꯨ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ
ꯋꯦꯗꯔꯁꯨ ꯅꯨꯡꯉꯥꯏꯌꯦ ꯅꯣꯡꯁꯨ ꯀꯟꯅꯁꯨ ꯆꯨꯕ ꯅꯠꯇꯦ ꯏꯪ ꯈꯔ ꯏꯪ ꯏꯪ ꯇꯧꯔꯒ ꯀꯣ
ꯎꯝ
ꯆꯥꯛꯀꯤ ꯆꯥꯔꯝ ꯅꯠꯇ꯭ꯔꯣ ꯑꯌꯨꯛꯀꯤꯗꯤ ꯑꯩꯗꯤ ꯏꯟꯁꯥꯡ ꯍꯥꯎꯇꯦꯗ ꯎꯠꯇꯤ ꯊꯣꯡꯕ ꯑꯣꯏꯅ ꯆꯥꯔꯦ ꯉꯁꯤꯗꯤ
ꯀꯥꯏ ꯏꯟꯁꯥꯡ ꯍꯥꯏꯕ
ꯎꯇꯤ ꯊꯣꯡꯕ
ꯑꯣ ꯍꯥꯎꯅꯤꯅ
ꯎꯝ ꯅꯪꯗꯤ
ꯑꯩꯗꯤ ꯉꯁꯤ ꯇꯤꯟ ꯐꯤꯁ ꯆꯥꯏꯌꯦ
ꯂꯁ ꯗꯨꯁꯨ ꯍꯥꯎꯕꯅꯦꯍꯦ ꯈꯔ ꯇꯧꯔꯦ ꯍꯦ ꯏꯇꯧꯒꯤ ꯏꯪꯖꯥꯡꯁꯦ ꯀꯩꯗꯧꯔꯤꯒꯦ ꯍꯧꯖꯤꯛꯇꯤ ꯌꯨꯝꯅ ꯑꯗꯨꯝ ꯂꯩꯕ꯭ꯔꯣ ꯌꯨꯝ ꯂꯩꯕ꯭ꯔꯣ
ꯀꯩ ꯍꯥꯏꯕ
ꯌꯨꯝ ꯂꯩꯕ꯭ꯔꯣ
ꯈꯨꯟꯗ
ꯌꯨꯝꯗꯔꯣ ꯈꯨꯟꯗꯔꯣ
ꯑꯩ ꯍꯣꯁꯇꯦꯜꯗ ꯂꯩꯌꯦ
ꯑꯣ ꯀꯨꯂꯦꯁ ꯀꯥꯔ ꯂꯩꯕ꯭ꯔꯣ
ꯍꯣꯏ ꯀꯣꯂꯦꯖ ꯀꯥꯔꯥ ꯂꯩꯌꯦ
ꯑꯣꯈꯦ ꯑꯣꯈꯦ
ꯅꯪꯗꯤ
ꯀꯣꯂꯦꯖ ꯂꯣꯏꯕ ꯆꯍꯤ ꯑꯍꯨꯝ ꯐꯥꯔꯦ ꯇꯨꯊꯥꯎꯖꯟ ꯇ꯭ꯋꯦꯟꯇꯤ ꯊ꯭ꯔꯤꯗ ꯂꯣꯏꯁꯤꯜꯂꯦꯗꯥ ꯃꯥꯁꯇꯔꯁꯨ ꯇꯝꯊꯗ꯭ꯔꯦ
ꯐꯩꯅꯥ ꯐꯩꯅꯥ
ꯅꯣꯡ ꯆꯨꯕ꯭ꯔꯣ ꯅꯣꯏꯔꯣꯝꯗ
ꯅꯣꯡ ꯆꯨꯗꯦꯗꯥ ꯉꯁꯥꯏꯗꯤ ꯆꯨꯗꯤ ꯆꯨꯕꯅꯤ ꯈꯔꯗꯤ
ꯅꯣꯡ ꯃꯝꯔꯝꯃꯅꯦꯕ
ꯍꯧꯖꯤꯛꯇꯤ ꯆꯨꯗ꯭ꯔꯦ ꯅꯣꯏꯗꯨꯗꯤ
ꯅꯣꯡꯕꯨꯗꯤ ꯆꯨꯗꯦ
ꯉꯁꯥ ꯀꯟꯕ꯭ꯔꯣ
ꯇꯥꯕ꯭ꯔꯣ
ꯑꯥ ꯇꯥꯏꯌꯦ
ꯈꯣꯟ ꯑꯗꯨꯝ ꯁꯦꯡꯅ ꯇꯥꯏꯀꯣ
ꯍꯣꯏ
ꯑꯁ ꯈꯪꯗ꯭ꯔꯦꯍꯦ ꯋꯦꯗꯔꯁꯤꯗꯤ ꯅꯣꯡ ꯆꯨꯅꯤꯡꯕꯒꯨꯝ ꯆꯨꯅꯤꯡꯗꯒꯨꯝ ꯇꯧꯔ ꯂꯩꯔꯦ ꯑꯁ ꯕꯤꯠ ꯂꯩꯇꯦ ꯑꯁꯦꯡꯕ
ꯍꯣꯏ ꯑꯁ ꯋꯦꯗꯔꯁꯦ ꯑꯗꯨꯃꯥꯏꯅ ꯇꯧꯔꯗꯤ ꯕꯤꯠꯇꯤ ꯂꯩꯇꯕꯅꯦ ꯆꯨꯒꯦ ꯍꯥꯏꯔꯗꯤ ꯑꯗꯨꯝ ꯆꯨꯕ ꯇꯥꯕ ꯑꯝ ꯆꯨꯔꯔꯣꯏ ꯍꯥꯏꯔꯗꯤ ꯗꯀꯣ
ꯍꯥꯥ
ꯆꯨꯒ‌ꯦ ꯍꯥꯏꯔꯗꯤ ꯆꯨꯔꯗꯤ ꯑꯗꯨꯝ ꯐꯥꯕ
ꯍꯣꯏ ꯑꯗꯨꯁꯨ ꯅꯠꯇꯦ
ꯎꯝ
ꯆꯨꯒꯗꯧꯕꯁꯨ ꯃꯥꯟꯕ ꯑꯃꯨꯛꯀ ꯆꯨꯗꯕ
ꯎꯝ ꯑꯗꯨ ꯑꯗꯨꯅꯤꯅꯦ ꯐꯥꯔꯛꯇ ꯂꯩꯔꯤꯖ‌ꯦ
ꯆꯨꯔꯣꯏꯗ꯭ꯔꯥ ꯍꯥꯏꯔꯒ ꯑꯃꯨꯛ ꯆꯨꯕ
ꯎꯝ
ꯒ꯭ꯌꯥꯟ ꯇꯥꯗ꯭ꯔꯦꯍꯦ ꯋꯦꯗꯔꯁꯤꯗꯤ
ꯒ꯭ꯌꯥꯟ ꯇꯥꯗ꯭ꯔꯦ ꯀꯩ ꯀꯩ ꯍꯣꯠꯅꯔꯒ ꯂꯩꯔꯨꯕꯣ ꯅꯪꯗꯤ ꯍꯨꯖꯤꯛ
ꯍꯟꯗꯛꯇꯤ ꯌꯥꯝ ꯀꯟꯅ ꯍꯣꯠꯅꯕꯗꯤ ꯅꯠꯇꯦꯗ ꯑꯗꯨꯝ ꯀ꯭ꯂꯥꯁ ꯃꯆꯥ ꯀꯣ ꯆꯠꯊꯣꯛ ꯆꯠꯁꯤꯟ ꯇꯧꯔ ꯂꯩꯌꯦ ꯑꯉꯥꯡꯁꯤꯡ ꯇꯨꯏꯁꯟ ꯈꯔ ꯂꯧꯕ ꯑꯗꯨꯝ ꯇꯧꯔ ꯂꯩꯌꯦꯗꯥ
ꯑꯣ ꯐꯩꯅꯦ ꯐꯩꯅꯦ
ꯑꯗꯨꯝ ꯅꯣꯡꯃ ꯅꯣꯡꯃꯒꯤ ꯊꯕꯛ ꯂꯝꯕꯤ ꯍꯥꯏꯕꯇꯥꯔꯦꯅꯦ
ꯍꯣꯏ
ꯊꯕꯛꯀꯤ ꯂꯝꯕꯤ ꯈꯤꯇꯪ ꯑꯣꯏꯔꯁꯨ ꯊꯤꯕ ꯍꯧꯔꯁꯤꯅ ꯗꯨꯝ ꯇ꯭ꯔꯥꯌꯜꯒꯤ ꯇꯥꯏꯞꯇꯀꯣ
ꯑꯥ
ꯆꯥꯡꯌꯦꯡ ꯌꯦꯡꯕꯅ‌ꯦꯗ
ꯎꯝ ꯑꯗꯨꯅꯤꯗ ꯑꯗꯨ ꯇꯧꯗ꯭ꯔꯗꯤ ꯌꯥꯔꯣꯏꯅꯦ
ꯌꯥꯗꯦꯅꯦ ꯍꯟꯗꯛꯇꯤ
ꯎꯝ
ꯀꯣꯂꯦꯖ ꯆꯠꯄ꯭ꯔꯣ ꯉꯁꯤꯗꯤ ꯆꯠꯇꯕ꯭ꯔꯣ
ꯉꯁꯤ ꯆꯠꯇꯦ ꯑꯩ ꯈꯨꯟꯗꯒꯤ ꯍꯜꯂꯛꯄꯗ ꯉꯥꯏꯔꯤ ꯍꯣꯁꯇꯦꯜꯗ
ꯑꯣꯀꯦ ꯀꯣꯂꯦꯖꯇꯤ ꯑꯃꯨꯛ ꯍꯧ ꯍꯧꯔꯝꯃꯅꯤꯅ
ꯑ ꯍꯧꯗꯤ ꯍꯧꯔꯦ ꯍꯣꯏ
ꯑꯣꯈ‌ꯦ ꯎꯝ ꯑꯦꯛꯖꯥꯝꯒꯨꯝꯕꯗꯤ ꯀꯔꯝ ꯀꯥꯟꯗ ꯅꯣꯏ ꯑꯃꯨꯛ ꯊꯥꯒꯦ ꯊꯥꯒꯦꯅ ꯅꯣꯇꯤꯁ ꯄꯤꯈ꯭ꯔꯕꯣ ꯄꯤꯗ꯭ꯔꯤꯕꯣ
ꯑꯦꯛꯖꯥꯝꯗꯤ ꯈꯔ ꯀꯨꯏ ꯗꯤꯁꯦꯝꯕꯔ ꯑꯗꯨꯋꯥꯏꯗꯀꯣ
ꯎꯝ
ꯗꯨꯋꯥꯏꯗ ꯊꯥ ꯃꯥꯜꯂꯦ
ꯗꯤꯁꯦꯝꯕꯔ ꯑꯗꯨꯋꯥꯏꯗ ꯑꯃꯨꯛ ꯊꯥꯗꯣꯏꯕ ꯑꯣ ꯀꯔꯤ ꯁꯦꯃꯤꯁꯇꯔꯔꯣ
ꯑꯩ ꯐꯤꯞ ꯁꯦꯝ
ꯑꯣ ꯗꯨꯗꯤ ꯗꯤꯁꯦꯝꯕꯔꯗ ꯊꯥꯔꯗꯤ ꯅꯦꯛꯁ ꯏꯌꯥꯔꯗ ꯁꯤꯛꯁꯃꯨꯛ ꯀꯥꯔꯦꯅꯦꯀꯣ
ꯍꯣꯏ
ꯅꯣꯏ ꯃꯅꯤꯄꯨꯔ ꯌꯨꯅꯤꯕꯔꯁꯤꯇꯤꯗꯔꯣ ꯅꯠꯇ꯭ꯔꯥ ꯗꯤ ꯑꯦꯝ ꯌꯨ ꯔꯣ
ꯗꯤ ꯑꯦꯝꯗ
ꯑꯣ ꯌꯥꯝ ꯐꯩꯗ ꯗꯤ ꯑꯦꯝꯁꯨ
ꯐꯥ ꯐꯕꯅꯤ ꯑꯁ
ꯐꯥꯁꯨ ꯐꯩ ꯑꯁ ꯀ ꯀꯃꯥꯏꯅ ꯍꯥꯏꯅꯣꯏꯅꯣ ꯈꯪꯗ꯭ꯔꯦꯗ ꯌꯦꯟꯁꯦ
ꯗꯤ ꯑꯦꯝꯁꯦ ꯑꯁꯦꯡꯕ ꯑꯗꯨꯃꯥꯏꯅꯗꯗꯤ ꯇꯧꯔꯤ ꯇꯧꯅꯉꯀꯣ ꯃꯤꯁꯦ ꯑꯅꯝꯕ ꯑꯦꯛꯖꯥꯝ ꯌꯧꯔꯝꯗꯥꯏꯗ ꯏꯁꯇꯨꯗꯦꯟ ꯁꯤꯡꯅ ꯏꯔꯥꯡ ꯇꯧꯕ꯭ꯔꯣ ꯅꯠꯇ꯭ꯔꯒ ꯑꯣꯖꯥꯁꯤꯡꯒ ꯅꯨꯡꯉꯥꯏꯅꯗꯕ ꯑꯃ ꯌꯥꯎꯕ꯭ꯔꯣ
ꯍꯣꯏ
ꯗꯤ ꯑꯦꯝ ꯑꯦꯝ ꯌꯨꯁꯨ ꯆꯞ ꯃꯥꯟꯅꯩꯅ ꯇꯧꯕꯗꯤ ꯇꯧꯋꯦ ꯑꯗꯨꯕꯨ ꯌꯥꯝ ꯀꯥꯅ ꯍꯦꯟꯖꯤꯟꯅ ꯇꯧꯗꯕ ꯍꯥꯏꯇꯥꯔꯦ
ꯍꯣꯏ
ꯍꯣꯁꯇꯦꯜꯗꯤ ꯆꯍꯤ ꯀꯌꯥ ꯁꯨꯔꯒꯦ ꯂꯩꯔꯛꯄ
ꯆꯍꯤ ꯑꯃꯇ ꯉꯥꯏꯔꯤꯗ ꯍꯣꯁꯇꯦꯜꯗꯗꯤ
ꯑꯣ ꯑꯗꯨꯗꯤ ꯗꯤ ꯁꯤꯌꯥꯔꯅ ꯗꯤ ꯁꯤꯌꯥꯔꯅ ꯍꯣꯁꯇꯦꯜ ꯂꯩꯕ ꯍꯧꯕꯀꯣ
ꯅꯠꯇꯦ ꯅꯠꯇꯦ ꯂꯥꯁꯏꯌꯔꯅ
ꯑꯣ ꯑꯗꯨꯗꯤ ꯆꯍꯤ ꯑꯃ ꯐꯥꯔꯦ ꯍꯥꯏꯕ ꯂꯩꯕꯗꯣ ꯌꯥꯝ ꯐꯔꯩ ꯍꯣꯁꯇꯦꯜꯗꯤ ꯂꯩꯗꯤ ꯅꯨꯡꯉꯥꯏꯔꯝꯅꯤꯅ ꯑꯗꯨꯝ
ꯈꯪꯗ꯭ꯔꯗ ꯑꯦꯟꯁꯥꯡꯗꯣ ꯍꯥꯎꯇꯥꯕꯩꯅꯤꯅ
ꯎꯝ ꯍꯣꯁꯇꯦꯜꯒꯤ ꯏꯟꯁꯥꯡꯁꯦ ꯁꯨꯃꯥꯏꯅ ꯃꯔꯛ ꯃꯔꯛꯇ ꯁꯨꯃꯥꯏꯅ ꯇꯧꯕꯤꯅꯤꯅꯦ ꯑꯩꯁꯨ ꯍꯣꯁꯇꯦꯜ ꯂꯩꯅꯤꯡꯗ꯭ꯔꯤꯁꯦ
ꯑꯁ ꯑꯍꯥꯎꯕꯁꯨ ꯏꯊꯟꯇ ꯆꯥꯕ ꯌꯥꯗꯅꯦ
ꯇꯥꯕꯣ ꯏꯇꯥꯎ
ꯇꯕꯣ ꯏꯇꯥꯎ ꯍꯣꯏ ꯇꯥꯏ ꯇꯥꯏ
ꯑꯩꯒꯤ ꯑꯩꯒꯤ ꯈꯣꯟ ꯏꯇꯣꯝꯗ ꯇꯥꯏ ꯅꯪ ꯃꯥꯏꯀ꯭ꯔꯣꯐꯣꯟꯗꯣ ꯈꯨꯝꯖꯤꯟꯕ ꯃꯥꯜꯂꯦ
ꯅꯪ ꯅꯪꯒꯤ ꯃꯛ ꯅꯪꯒꯤ ꯃꯈꯣꯟꯁꯦ ꯅꯇꯣꯝꯇ ꯇꯥꯏ ꯍꯥꯏꯕ
ꯍꯣꯏ ꯅꯪ ꯃꯥꯏꯀ꯭ꯔꯣꯐꯣꯟꯒꯨꯝꯕ ꯐꯣꯟꯗ ꯈꯨꯝꯖꯤꯟꯕ ꯃꯥꯜꯂꯦꯕ
ꯑꯣ ꯑꯩ ꯀꯩꯝ ꯊꯝꯗꯤꯅꯦ ꯑꯩ
ꯍꯧꯖꯤꯛꯇꯤ ꯇꯥꯗ꯭ꯔꯦ ꯉꯁꯥꯏꯗꯣꯀꯣ
ꯑꯧ ꯑ
ꯍꯌꯦꯡꯒꯨꯝꯕꯗꯤ ꯊꯕꯛ ꯂꯩꯕ꯭ꯔꯣ
ꯍꯌꯦꯡꯁꯦ ꯍꯣꯏ ꯑꯦꯛꯖꯥꯝ ꯂꯥꯛꯑꯦ ꯍꯌꯦꯡ
ꯑꯣ ꯀꯩ ꯀꯣꯂꯦꯖꯀꯤꯔꯣ
ꯅꯠꯇꯦ ꯀꯝ ꯑꯥ ꯀꯝꯄ꯭ꯌꯨꯇꯔꯒꯤꯀꯣ
ꯃꯣꯏ ꯃꯤꯇꯥꯔꯁꯨ ꯂꯥꯛꯎꯀꯣ ꯑꯗꯨꯒ ꯀꯨꯂꯦꯁꯁꯨ ꯆꯠꯄ ꯌꯥꯝ ꯐꯩ ꯚꯥꯏ
ꯍꯣꯏ ꯎꯝ
ꯀ꯭ꯂꯥꯁꯇꯤ ꯅꯨꯡꯇꯤꯒꯤ ꯆꯠꯄ꯭ꯔꯣ ꯒꯝꯕꯤꯇꯔ ꯀ꯭ꯂꯥꯁꯇꯤ
ꯍꯣꯏ ꯀꯝꯄ꯭ꯌꯨꯇꯔ ꯀ꯭ꯂꯥꯁꯁꯤ ꯅꯨꯡꯇꯤꯖꯦ ꯑꯩ ꯂꯤꯞ ꯂꯧꯔꯒ ꯍꯜꯂꯛꯄꯅꯦ ꯍꯟꯗꯛ
ꯑꯣ ꯗꯤꯄ꯭ꯂꯣꯃꯥꯒꯤꯔꯣ
ꯍꯣꯏ ꯗꯤꯄ꯭ꯂꯣꯃꯥꯒꯤꯅꯦ
ꯌꯥꯝ ꯐꯩꯅ ꯊꯥ ꯇꯔꯨꯛꯀꯤ ꯑꯣꯏꯔꯝꯃꯅꯤ ꯑꯗꯨꯗꯤ
ꯅꯠꯇꯦ ꯋꯥꯟ ꯏꯌꯔꯒꯤꯅꯦ ꯋꯥꯟ ꯏꯔꯒꯤꯔꯣ ꯑ
ꯎꯝ
ꯌꯝ ꯐꯩꯅꯦ ꯑꯗꯨꯝ ꯌꯨꯝꯗ ꯐ꯭ꯔꯤꯗ ꯂꯩꯕ ꯁꯨꯔꯨꯛꯇꯤ ꯀꯣꯂꯦꯖꯁꯨ ꯀꯥꯕ ꯑꯗꯨꯒ ꯀꯝꯄꯨꯇꯔ ꯀꯥꯁꯨ ꯆꯠꯄ ꯍꯣꯏ ꯎꯝ ꯐꯩ ꯑꯗꯨꯝ ꯇꯧ ꯃꯇꯝ ꯃꯪꯍꯟꯗꯅꯤ ꯍꯥꯏ ꯆꯠꯄꯅ ꯐꯩꯁꯦ ꯎꯝ ꯑꯌꯨꯛꯇꯤ ꯀꯩ ꯏꯟꯖꯥꯡ ꯆꯥꯏꯑꯕ ꯑꯌꯨꯛꯇꯥ ꯑꯩ ꯉꯁꯤ ꯇꯤꯟꯐꯤꯁ ꯆꯥꯏꯌꯦ ꯎꯝ ꯍꯣꯔꯦꯟ ꯅꯨꯡꯗꯥꯡꯗꯤ ꯃꯣꯏꯅ ꯑꯃꯨꯛ ꯊꯣꯡꯗꯣꯏꯔꯣ ꯍꯣꯏ ꯍꯣꯔꯦꯟ ꯅꯨꯡꯗꯥꯡꯗꯤ ꯀꯩꯅꯣ ꯆꯅꯥ ꯄꯤꯗꯣꯏ ꯃꯥꯜꯂꯦ ꯍꯋꯥꯏ ꯃꯪꯒꯟꯒꯥ ꯍꯣꯁꯇꯦꯜ ꯈꯔꯗꯤ ꯃꯣꯏ ꯃꯁꯥ ꯃꯇꯣꯝꯗ ꯑꯗꯨꯝ ꯊꯣꯡꯉ ꯆꯥꯕꯁꯨ ꯌꯥꯎꯋꯦꯅ ꯍꯣꯏ ꯑꯩꯈꯣꯏꯁꯨ ꯑꯗꯨꯨꯝ ꯅꯨꯡꯇꯤꯒꯤꯗꯤ ꯅꯠꯇꯦ ꯑꯗꯨꯝ ꯃꯔꯛ ꯃꯔꯛꯇꯀꯣ ꯏꯁꯥꯅ ꯊꯣꯡꯉꯒ ꯆꯥꯕꯗꯤ ꯌꯥꯎꯕꯗꯤ ꯌꯥꯎꯋꯦ
ꯎꯝ
ꯈꯪꯗ꯭ꯔꯦꯍꯦ ꯍꯟꯗꯛꯁꯦ ꯎꯝ ꯏꯔꯥꯡꯁꯨ ꯀꯜꯂꯦ ꯀꯔꯤ ꯇꯧꯗꯣꯏꯅꯣ ꯈꯪꯗ꯭ꯔꯦ ꯑꯁ ꯑꯈꯣꯏ ꯃꯅꯤꯡꯗꯤ ꯌꯥꯝ ꯂꯥꯡꯉꯤꯅꯦ
ꯇꯥꯕ꯭ꯔꯣ ꯏꯇꯥꯎ
ꯀꯣ ꯏꯇꯥꯎ ꯇꯥꯏꯌꯦ ꯇꯥꯏꯌꯦ ꯍꯣꯔꯦꯟꯗꯤ ꯃꯄꯥꯟꯗ ꯀꯣꯏꯗ꯭ꯔꯣ ꯊꯣꯛꯀꯥꯅꯤꯗ
ꯑꯣ
ꯀꯔꯤ ꯇꯧꯒꯦ ꯍꯥꯏꯕ ꯍꯣꯔꯦꯟꯗꯤ ꯁꯨꯝ ꯀꯣꯏꯕ ꯆꯠꯀꯦ ꯇꯧꯕꯅꯤꯗ ꯅꯃꯥꯟꯅꯕ ꯈꯣꯏꯒ ꯍꯣꯏ
ꯋꯥꯛꯀꯤꯡ ꯆꯠꯄ꯭ꯔꯣ ꯑꯗꯨꯝ ꯍꯣꯏ ꯍꯣꯏ ꯆꯦꯔꯥꯎ ꯆꯤꯡꯗꯀꯣ ꯑꯥꯎ ꯋꯥꯛꯀꯤꯡ ꯑꯗꯨꯝ ꯆꯠꯂꯦ ꯎꯝ ꯃꯔꯛ ꯃꯔꯛꯇꯥ ꯌꯨꯝꯗ ꯂꯩꯕ ꯁꯨꯛꯇꯤ ꯋꯥꯀꯤꯡ ꯆꯠꯄꯖꯨ ꯐꯩꯗ ꯍꯛꯆꯥꯡ ꯐꯅꯕ ꯀꯣ ꯎꯝ ꯑꯗꯨꯃꯥꯏꯟ ꯇꯧꯕꯅꯤ ꯅꯣꯏ ꯍꯣꯁꯇꯦꯜꯗꯤ ꯀꯅꯥꯅ ꯔꯟ ꯇꯧꯒꯦ ꯍꯣꯁꯇꯦꯜꯗꯤ ꯗꯨꯝ ꯀꯣꯂꯦꯖꯅ ꯔꯟ ꯇꯧꯋꯤꯗ
ꯑꯣꯝ
ꯑꯥꯗ ꯅꯣꯏ ꯍꯣꯁꯇꯦꯜ ꯐꯤꯁꯇꯤ ꯀꯩꯀꯥ ꯂꯧꯒꯦ ꯃꯣꯏ ꯂꯤꯁꯤꯡ ꯑꯅꯤꯒ ꯆꯥꯇ꯭ꯔꯨꯛ
ꯆꯥꯕ ꯊꯛꯄ ꯀꯩꯀꯥ ꯄꯨꯂꯞ ꯌꯥꯎꯔꯦꯅ ꯑꯗꯨꯗꯣ
ꯂꯩꯕ ꯅꯨꯡꯉꯥꯏꯔꯝꯅꯤꯅ ꯑꯗꯨꯝ ꯂꯩꯕꯗꯤ ꯍꯣꯏ ꯅꯨꯡꯉꯥꯏ ꯑꯗꯣ ꯆꯥꯛ ꯏꯟꯁꯥꯡꯗꯣ ꯈꯔ ꯅꯨꯡꯉꯥꯏꯇꯕꯩꯅꯤ ꯋꯥꯔꯗꯦꯟꯁꯤꯡ ꯍꯥ ꯀꯥꯗꯤ ꯁꯇ꯭ꯔꯤꯛ ꯑꯣꯏꯕꯣ ꯁ꯭ꯇꯔꯤꯛꯄꯨꯗꯤ ꯑꯣꯏꯗꯦꯗ ꯀꯣꯂꯦꯖꯅꯤꯅꯀꯣ
ꯎꯝ
ꯎꯝ ꯑꯗꯨꯝ ꯐ꯭ꯔꯤꯗ ꯊꯝꯃꯦꯗ ꯐ꯭ꯔꯤꯗ ꯊꯝꯃꯜꯂꯖꯨ ꯌꯥꯗꯝꯅꯦꯍꯦ ꯍꯣꯏ ꯑꯁ ꯏꯁꯥ ꯁꯥꯅ ꯒ꯭ꯌꯥꯟ ꯇꯥꯕ ꯃꯇꯝꯅꯤꯅ ꯑꯁ ꯃꯥꯅꯦ ꯃꯥꯅꯦꯃꯦ ꯑꯩꯒꯤ ꯈꯣꯟꯁꯦ ꯑꯗꯨꯝ ꯇꯥꯕ ꯍꯧꯔꯦ ꯑꯣ ꯀꯩꯒꯤꯅꯣꯅꯦ ꯈꯪꯗꯦ ꯅꯪ ꯃꯥꯏꯀꯔꯐꯣꯟꯒꯨꯝꯕ ꯈꯨꯝꯖꯤꯟꯕ ꯃꯥꯜꯂꯦ ꯑꯩ ꯃꯥꯀ꯭ꯔꯣꯐꯣꯟ ꯊꯝꯗꯦꯅꯦ ꯕ꯭ꯔꯣ ꯁꯤꯁꯨ ꯊꯣꯛꯇꯦ
ꯐꯣꯟꯒꯤ ꯃꯥꯏꯀ꯭ꯔꯣꯐꯣꯟ ꯃꯄꯥꯗꯣ ꯅꯪ ꯈꯨꯝꯖꯤꯟꯕ ꯃꯥꯜꯂꯦ ꯇꯥꯗ꯭ꯔꯦ ꯍꯧꯖꯤꯛꯇꯤ
ꯑꯥ ꯌꯥꯔꯕꯣ
ꯌꯥꯔꯦ ꯍ‌ꯣꯏ
ꯌꯥꯔ‌ꯦ ꯍ‌ꯣꯏ ꯐꯔꯦ ꯚꯥꯏ ꯑꯗꯨꯗꯤ ꯑꯩ ꯀꯩꯅꯣ ꯏꯃꯥꯟꯅꯕ ꯀꯧ ꯂꯩ ꯍꯣꯏ ꯍꯣꯏ ꯑꯝꯇ ꯐꯔ‌ꯦ ꯑꯗꯨꯗꯤ ꯀꯣꯟꯅ ꯄꯥꯎ ꯐꯥꯎꯅꯁꯤꯀꯣ ꯍ‌ꯣꯏ ꯊꯝꯃꯒꯦ ꯊꯝ